ꯍꯜꯂꯣ ꯀꯥꯁ ꯑꯣꯏꯕꯤꯔꯕ꯭ꯔꯣ ꯅꯪꯒꯤꯗꯣ ꯀꯩꯅꯣ ꯇꯧꯕ꯭ꯔꯣ ꯀꯩꯅ ꯄꯤꯛ ꯊꯤ ꯍꯥꯏꯕ꯭ꯔꯥ ꯃꯌꯨꯡ ꯍꯥꯏꯕ꯭ꯔꯥ ꯑꯃ ꯇꯧꯔꯦ ꯌꯥꯝ ꯅꯝꯊꯤꯕꯅ ꯂꯣꯏꯔꯦ ꯑꯗꯨꯏꯁꯦ ꯇꯥꯗ꯭ꯔꯕꯣ ꯍꯜꯂꯣ ꯇꯥꯗꯥꯕꯔꯣ ꯀꯃꯥꯏꯅ ꯄꯤꯛꯏꯅꯣ ꯑꯩꯁꯨ ꯈꯪꯗꯦꯅꯦ ꯅꯠꯇꯦ ꯎꯆ ꯎꯆꯁꯦ ꯃꯌꯨꯡ ꯃꯥꯗ ꯃꯊꯤ ꯐꯥꯏꯔ ꯑꯃ ꯇꯧꯔꯦ ꯌꯥꯝ ꯃꯅꯝ ꯅꯝ ꯊꯤꯑꯦ
ꯇꯤꯅ ꯑꯣꯏꯔꯝꯒꯅꯤ
ꯑꯣ ꯎꯇꯤꯟ ꯎꯇꯤꯟ ꯎꯇꯤꯟ ꯑꯣꯏꯔꯝꯅꯤ ꯑꯩ ꯂꯨꯈꯨꯝꯁꯤꯗ ꯃꯣꯏꯅꯅꯦ ꯆꯨꯖꯥꯥꯛ ꯆꯨꯆꯥ ꯆꯥ ꯇꯧꯔꯝꯕ ꯑꯗꯣ ꯍꯧꯖꯤꯛꯁꯦ ꯃꯊꯤ ꯐꯥꯏꯔ ꯃꯌꯨꯡꯈꯥꯜ ꯂꯩꯔ ꯐꯨꯅꯕꯕꯩꯔꯥ ꯀꯩꯅꯣ ꯃꯅꯝ ꯎꯝ ꯊꯤꯅ ꯑꯩꯒꯤ ꯀꯩꯅꯣꯗ ꯑꯩꯒꯤ ꯔꯨꯝ ꯐ꯭ꯔꯦꯁꯅꯔ ꯀꯥꯏ ꯂꯩꯕ꯭ꯔꯥꯖꯥꯠꯅꯣ ꯑꯝꯇ ꯊꯥꯗꯣꯛꯀꯦ ꯇꯧꯕꯅꯦ ꯅꯝꯊꯤꯕꯅ ꯂꯣꯏꯔꯦ ꯍꯥꯏꯕ
ꯑꯣ ꯑꯗꯨ ꯑꯗꯨ ꯍꯥꯏꯔꯒ ꯑꯩꯁꯦ ꯀꯩꯅꯣꯝ ꯍꯥꯏꯒꯦ ꯇꯧꯋꯦꯀꯣ ꯉꯁꯥꯏꯗꯣ ꯑꯩꯗꯣ ꯏꯟꯖꯥꯡꯗꯣ ꯈꯪꯗꯦ ꯀꯃꯥꯏꯅ ꯇꯧꯔꯤꯣ ꯈꯪꯗꯦ ꯑꯩꯗꯤ ꯌꯥꯝ ꯌꯥꯝꯕ ꯃꯥꯟꯈ꯭ꯔꯕꯀꯣ ꯑꯗꯨꯒ ꯃꯍꯤꯗꯨꯁꯨ ꯑꯩꯅ ꯀꯣꯠꯄꯗꯣ ꯀꯩꯅꯣꯗꯣ ꯈꯥꯕꯩꯗꯣ ꯅꯨꯡꯉꯥꯏꯇꯕꯒꯤ ꯑꯗꯨꯝ ꯃꯊꯛꯈꯤꯗꯅꯣ ꯇ ꯀꯣꯏꯠꯈꯤꯕꯒꯤ ꯊꯥꯎ ꯑꯗꯣ ꯌꯥꯝꯈ꯭ꯔ ꯈꯨꯅꯥꯎ ꯑꯩꯈꯣꯏꯅ ꯆꯥꯕ ꯀꯥꯟꯗꯗꯤ ꯑꯃꯨꯛ ꯀꯩ ꯍꯥꯏꯅꯤ ꯃꯅꯤꯡ ꯑꯣꯏꯔꯒ ꯌꯥꯝ ꯅꯪ ꯅꯪ ꯂꯥꯎꯔꯒ ꯌꯥꯝꯅ ꯍꯥꯎꯕꯗꯣ ꯑꯗꯨꯃꯥꯏꯅ ꯑꯣꯏꯔꯃꯦ ꯉꯁꯥꯏꯗꯣ ꯍꯣꯄꯦꯕꯦ ꯇꯧꯕꯒꯤ ꯊꯥꯎ ꯀꯣꯠꯄꯗꯨꯁꯨ ꯃꯈꯥ ꯌꯣꯗ ꯀꯣꯠꯇꯕ ꯊꯥꯎ ꯉꯥꯛꯇ ꯀꯣꯠꯈ꯭ꯔꯦꯕꯀꯣ ꯑꯗꯨꯏꯗꯨꯒꯤꯁꯨꯅ ꯃꯍꯤꯗꯣ ꯂꯥꯡꯕ ꯈꯣꯠꯄ ꯇꯧꯕꯗꯨꯁꯨ ꯅꯨꯡꯉꯥꯏꯇ꯭ꯔꯦ ꯑꯣ ꯍꯜꯛꯄ ꯀꯥꯟꯗ ꯑꯩꯈꯣꯏꯅꯧꯄꯥ
ꯑꯩꯗ ꯑꯩꯈꯣꯏꯅꯄꯥ ꯃꯃꯥꯅꯤ ꯏꯟꯖꯥꯡꯗꯨ ꯀꯩꯅꯣ ꯀꯣꯝꯄꯥꯛ ꯑꯆꯧꯕ ꯑꯗꯨꯝ ꯄꯤꯛꯇꯅꯩ ꯆꯥꯏꯔꯃꯤꯅꯦ ꯑꯗꯩ ꯏꯟꯖꯥꯡꯗ ꯆꯥ ꯉꯝꯖ ꯌꯥꯝ ꯂꯦꯝꯗꯦ ꯉꯁꯥ ꯑꯥꯗ ꯈꯤꯇꯪ ꯄꯦꯛꯅ ꯆꯥꯔꯒꯁꯨ ꯐꯗꯣꯏꯅꯤꯅ ꯑꯩ ꯑꯗꯨꯝ ꯑꯩꯗꯤ ꯑꯗꯨꯝ ꯀꯩꯅꯣꯗ ꯍꯥꯞꯂꯗ
ꯀꯣꯟꯗ ꯍꯥꯄꯨ ꯗꯨꯒ
ꯀꯣꯟꯗ ꯍꯥꯞꯄ ꯗꯨꯀꯥꯟꯗ ꯌꯥꯝ ꯌꯥꯝꯕꯒ ꯃꯥꯟꯈ꯭ꯔꯣ ꯑꯗꯨꯥꯎꯔꯛꯄꯗ ꯑꯗꯨꯝ ꯌꯥꯝꯕ ꯃꯥꯜꯂꯦꯅꯧ ꯈꯜꯂ ꯈꯗꯅꯦ ꯌꯥꯎꯔꯝꯗ ꯅꯨꯡꯉꯥꯏ ꯑꯣꯏ ꯇꯅꯤꯡꯗꯦ ꯗꯨꯀꯥꯟꯗꯅ ꯍꯥꯞꯇ꯭ꯔꯒ ꯂꯣꯏꯈ꯭ꯔ ꯀꯥꯟꯗ ꯅꯨꯡꯉꯥꯏꯈ꯭ꯔ ꯅꯨꯡꯉꯥꯏꯇꯦ ꯀꯩꯀꯥꯟꯅ ꯠꯇꯣꯔꯤꯒꯦ ꯑꯗꯨꯒ ꯌꯦꯟꯖꯥꯡꯒꯤ ꯑꯣꯏꯅꯕꯨꯗꯤ ꯑꯩꯒꯤ ꯑꯣꯏꯅꯗꯤ ꯑꯗꯨꯝ ꯀꯣꯟꯅꯈꯤꯕ꯭ꯔꯅ ꯈꯜꯂꯦ ꯍꯥꯏꯗꯤ ꯑꯗꯨꯝ ꯍꯛꯇ ꯀꯣꯟꯅꯗꯕꯩ ꯇꯥꯏꯞꯇꯗꯤ ꯇꯧꯗꯦꯕꯀꯣ ꯑꯩꯅ ꯈꯟꯖꯕꯗꯗꯤ ꯃꯍꯤꯕꯨꯗꯤ ꯈꯔ ꯂꯥꯡꯉꯦ ꯍꯣꯏ ꯑꯗꯨꯒ ꯌꯦꯟꯖꯥꯡ ꯀꯣꯟꯅꯕꯒꯤ ꯃꯑꯣꯡꯗ ꯑꯗꯨꯝ ꯀꯣꯟꯅꯩ ꯇꯧꯕꯗꯤ ꯅꯪꯅ ꯆꯥꯖꯗꯕꯩꯗꯤ ꯈꯪꯗꯦ ꯑꯩꯈꯣꯏꯗꯤ ꯅꯪꯅ ꯑꯩꯈꯣꯏꯒꯤꯗꯃꯛꯇ ꯈꯜꯂꯒ ꯆꯥꯈꯤꯗꯕꯒꯤ ꯅꯪꯅ ꯁꯨꯝ ꯀꯣꯟꯅꯗꯕꯩ ꯇꯥꯏꯞꯇ ꯈꯟꯕꯗꯨ ꯑꯣꯏꯔꯒꯗꯤ ꯈꯪꯗꯕ ꯑꯩꯈꯣꯏꯒꯤ ꯑꯣꯏꯅꯗꯤ ꯑꯗꯨꯝ ꯀꯣꯟꯅꯕ꯭ꯔꯥꯅ ꯈꯜꯂꯦ ꯌꯦꯟꯖꯥꯡꯗꯣ ꯈꯔ ꯈꯔꯗꯁꯨ ꯑꯗꯨꯝ ꯂꯦꯝꯕꯁꯨ ꯃꯥꯜꯂꯦ ꯑꯩꯅ ꯈꯟꯕꯗ ꯐꯅ ꯆꯥꯁꯤꯟꯅꯔꯕ ꯃꯇꯨꯡꯗꯁꯨ ꯍꯣꯏ ꯑꯅꯤꯗꯨꯅ ꯆꯥꯔꯝꯗꯕꯩꯗꯤ ꯈꯪꯗ꯭ꯔꯦꯀꯣ ꯑꯩꯒꯤ ꯑꯣꯏꯅꯗꯤ ꯑꯗꯨꯝ ꯀꯣꯟꯅꯩꯅ ꯈꯜꯂꯤꯦ
ꯆꯥꯁꯦ ꯆꯥꯒꯗ ꯍꯥꯏꯅꯤꯗ ꯐꯖꯅ ꯆꯥꯈꯤꯕꯅꯦ ꯈꯪꯉꯦ ꯑꯩ ꯎꯨꯏꯌꯦꯦꯕꯀꯣ ꯑꯩꯈꯣꯏꯒꯤ ꯏꯟꯖꯥꯡ ꯀꯣꯏꯒ ꯆꯥꯕ ꯍꯧꯔꯀꯥꯟꯗ ꯑꯗꯨꯝ ꯃꯣꯏꯒꯤꯗꯣ ꯈꯔ ꯑꯗꯨꯝ ꯈꯔ ꯌꯥꯎꯗꯕ ꯇꯥꯏꯞ ꯇꯧꯋꯦ ꯑꯩꯁꯨ ꯅꯨꯡꯉꯥꯏꯈꯤꯗ꯭ꯔꯕꯀꯣ ꯑꯗꯨ ꯑꯗꯨꯝ ꯆꯥꯕꯗ ꯑꯗꯨꯝ ꯄꯨꯛ ꯊꯥꯟꯈ꯭ꯔꯦ ꯆꯥꯅꯤꯡꯉꯗꯤ ꯌꯦꯟꯖꯥꯡ ꯂꯩꯔꯤꯒ
ꯌꯦꯟꯖꯥꯡ ꯂꯩꯔꯤ ꯑꯗꯨꯝ ꯀꯩꯅꯣ ꯇꯧꯔꯒ ꯈꯔ ꯄꯨꯈꯤꯒꯦꯁꯨ ꯌꯥꯅꯤ ꯑꯍꯥꯎꯕ ꯄꯤꯔꯛꯄꯕꯨ ꯀꯩꯅꯣ ꯀ꯭ꯔꯤꯄꯥꯅꯤ ꯑꯗꯨꯒꯤꯕꯨꯗꯤ
ꯑꯗꯣ ꯅꯪꯒꯤ ꯍꯥꯞꯀꯗꯕ ꯄꯥꯔꯇ꯭ꯔ ꯑꯃ ꯅꯪ ꯅ ꯄꯨꯔꯛꯄꯗꯣ ꯑꯗꯨꯝ ꯄꯨꯔꯛꯣꯅꯦ ꯑꯩꯈꯣꯏꯒꯤ ꯄꯥꯔꯠꯇ ꯂꯩꯇꯦꯕ
ꯍꯣꯏ ꯍꯣꯏ ꯍꯣꯏ ꯄꯔꯛꯀꯦ ꯄꯣꯔꯛꯀꯦ ꯑꯗꯨꯒꯤꯕꯨꯗꯤ ꯋꯥꯋꯥꯛꯀꯤꯡ ꯂꯥꯛꯑꯒ ꯌꯦꯟꯖꯥꯡ ꯄꯨꯔꯒ ꯑꯃꯨꯛ ꯍꯟꯗꯣꯔꯤꯕ ꯑꯩꯁꯦ ꯏꯕꯨ ꯏ ꯀꯥꯏꯖꯈ꯭ꯔꯦꯗꯝ ꯊꯣꯛꯅ ꯏꯅꯧꯄꯥ ꯍꯣꯏ ꯃꯣꯏꯅ ꯈꯜꯂꯤꯁꯤꯅ ꯑꯩꯈꯣꯏꯅ ꯆꯠꯈꯤꯕꯗꯨꯗ ꯏꯟꯖꯥꯡꯁꯤ ꯂꯣꯏꯅ ꯄꯨꯔꯅꯤ ꯀꯔꯤꯝ ꯂꯦꯝꯃꯔꯝꯃꯣ ꯈꯟꯕꯖꯥꯠꯅꯤ ꯑꯗꯨꯒ ꯏꯟꯖꯥꯡꯁꯤꯛꯇ ꯐꯩꯉꯩꯗꯗꯨꯗ ꯑꯩ ꯂꯥꯛꯄ ꯀꯗꯧꯇ ꯈꯦꯔꯒ ꯃꯕꯨꯛꯇ ꯄꯟꯊꯠꯂꯕꯅꯤ ꯇꯧ ꯂꯩꯔꯅꯤ ꯑꯗꯨ ꯀꯩ ꯍꯥꯏ ꯈꯪꯕ꯭ꯔꯥ
ꯆꯥꯕꯗꯤ ꯐꯖꯅ ꯆꯥꯒꯦꯗꯣ ꯑꯩ ꯀꯩꯅꯣꯗꯤ ꯈꯤꯇꯪ ꯅꯨꯡꯉꯥꯏꯇꯦꯀꯣ ꯑꯩ ꯄꯨꯗꯕ ꯄꯨꯕꯤꯔꯝꯃꯁꯨꯅꯦ ꯃꯥꯁꯨ ꯅꯨꯡꯉꯥꯏꯔꯣꯏꯗ
ꯍꯅ ꯍꯥꯏ
ꯑꯩꯅ ꯍꯥꯏꯕ ꯅꯪ ꯃꯤ ꯈꯪꯅꯗꯕ ꯌꯥꯎꯕ ꯅꯨꯡꯉꯥꯏꯒꯗ꯭ꯔꯥ ꯍꯥꯏꯕ ꯑꯗꯨꯒꯪ ꯅꯪꯒ ꯂꯩꯁꯤꯗꯤꯦ ꯅꯪ ꯅꯪꯀꯣ ꯅꯪꯒ ꯑꯗꯨꯝ ꯋꯥꯔꯤ ꯁꯥꯟꯅꯔ ꯇꯣꯉꯥꯟꯅ ꯂꯩꯒꯗꯕ ꯌꯥ ꯑꯗꯣ ꯅꯪ ꯌꯥꯎꯅꯤ ꯀꯩꯝ ꯈꯟꯈꯤ ꯑꯗꯨꯝ ꯅꯨꯡꯇꯤ ꯈꯪꯅ ꯂꯩꯔꯛꯇꯥ ꯑꯣꯏꯅꯣꯞꯄ ꯌꯥꯎꯕ
ꯉ ꯈꯄ ꯍꯥꯏꯕꯀꯣ ꯑꯗꯨꯒ ꯑꯁ ꯑꯩ ꯈꯪꯗꯦ ꯑꯗꯨ ꯑꯗꯥ ꯈꯪꯗꯦ ꯑꯩ ꯈꯤꯇꯪꯗꯤ ꯅꯨꯡꯉꯥꯏꯇꯦ
ꯅꯨꯡꯉꯥꯏꯇ꯭ꯔꯤꯗꯣ ꯑꯗꯨꯒꯤꯅꯦ ꯍꯥꯏꯕ ꯅꯍꯥꯟꯈꯩ ꯑꯗꯨꯝ ꯋꯥꯔꯤ ꯁꯥꯟꯅꯕꯗ ꯀꯥꯏꯗ ꯆꯥꯁꯤꯒꯦ ꯁ꯭ꯋꯥꯏꯗ ꯆꯥꯁꯤꯔꯥ ꯑꯗ ꯐꯗꯣꯏꯔꯥ ꯇꯧꯕꯗꯣ ꯃꯥꯁꯨ ꯑꯗꯨꯝ ꯌꯥꯎꯈꯔꯦ ꯑꯩ ꯅꯍꯥꯟꯗ ꯍꯥꯏꯗꯦ ꯍꯥꯏꯕꯅꯤ ꯅꯉꯣꯟꯗ ꯃꯥꯒꯤ ꯋꯥꯈꯜꯁꯦ ꯃꯥꯁꯨ ꯌꯥꯎꯕꯒꯤ ꯃꯑꯣꯡꯗ ꯑꯣꯏꯅ ꯇꯧꯋꯦ ꯑꯗꯣ ꯑꯩꯈꯣꯏꯅꯁꯨꯅꯦꯕ ꯁꯣꯏꯔꯦꯗ ꯑꯩꯈꯣꯏꯅ ꯁꯣꯏꯕ ꯍꯥꯏꯕꯗꯤ ꯃꯥꯁꯨ ꯌꯥꯎꯅ ꯋꯥꯔꯤ ꯑꯗꯨꯝ ꯁꯥꯔꯦ ꯑꯗ ꯃꯥꯅ ꯍꯥꯏꯔꯦ ꯑꯦ ꯁ꯭ꯋꯥꯏꯗ ꯑꯣꯏꯅ ꯆꯥꯁꯦ ꯁ꯭ꯋꯥꯏꯅ ꯐꯅꯤ ꯍꯥꯏꯕꯗ ꯑꯗꯨꯝ ꯑꯩꯈꯣꯏꯁꯨ ꯑꯦ ꯁꯨꯃꯥꯏꯅ ꯇꯧꯗꯣꯏꯅꯦ ꯑꯩꯈꯣꯏꯗꯤ ꯁꯨꯃꯥꯏꯅ ꯃꯤ ꯑꯇꯣꯞꯄ ꯌꯥꯎꯔ ꯆꯠꯇꯅꯤꯅ ꯁ꯭ꯋꯥꯏꯗꯗꯤ ꯅꯨꯡꯉꯥꯏꯅꯤ ꯅꯨꯡꯉꯥꯏꯔꯁꯨ ꯍꯥꯏꯗ꯭ꯔꯦ ꯍꯖꯤꯣꯏꯗꯤ ꯅꯪ ꯍꯥꯏꯗꯤ ꯌꯥꯏ ꯈꯣꯠꯂꯤꯁꯤꯗ ꯁꯨꯃꯥꯏꯅ ꯇꯧꯁꯤ ꯈꯣꯠꯁꯤ ꯑꯗꯨꯃꯥꯏꯅ ꯑꯗꯨꯝ ꯁꯥꯥꯟꯔꯕꯅꯤꯅ ꯑꯉꯥꯡꯗꯣ ꯋꯥꯈꯜꯗ ꯃꯥ ꯌꯥꯎꯕꯒꯤꯩ ꯇꯥꯏꯞꯇ ꯈꯜꯂꯨꯕꯗꯣ ꯃꯥꯅ ꯍꯥꯟꯅ ꯑꯗꯨꯃꯥꯏꯅ ꯑꯝꯇ ꯈꯜꯂꯝꯗꯕ ꯑꯣꯏꯔꯒꯗꯤ ꯑꯩꯈꯣꯏꯅ ꯑꯗꯨꯃꯥꯏꯅ ꯁꯥꯟꯅꯕ ꯀ ꯇꯥꯔꯝꯗꯕ ꯑꯣꯏꯔꯒꯗꯤ ꯃꯥ ꯀꯩꯁꯨ ꯈꯜꯂꯣꯏꯕ ꯑꯗꯨꯃꯥꯏꯅ ꯑꯗꯨꯝ ꯁꯤꯒꯤ ꯁꯥꯟꯅꯔꯦ ꯋꯥꯔꯤꯗꯨꯅ ꯑꯗꯨꯒ ꯆꯠꯂꯒꯦ ꯂꯑꯒꯦ ꯍꯥꯏꯕ ꯃꯇꯝꯗꯨꯗ ꯅꯪ ꯂꯥꯛꯑꯅꯤꯅ ꯍꯥꯏꯕꯗꯨꯒꯤꯅꯦꯕ ꯃꯥꯅ ꯈꯤꯇꯪ ꯅꯨꯡꯉꯥꯏꯖꯩ ꯑꯗꯨꯕꯨꯗꯤ ꯑꯗꯣ ꯃꯤ ꯑꯗꯨꯝ ꯅꯨꯡꯉꯥꯏ ꯅꯨꯡꯉꯥꯏ ꯈꯤꯇꯪ ꯅꯨꯡꯉꯥꯏꯇꯕ ꯍꯥꯏ ꯑꯗꯨꯒꯤꯅꯦ ꯍꯥꯏꯕꯗꯤ ꯃꯥꯅꯗꯤ ꯅꯍꯥꯟꯒꯤ ꯁꯥꯒꯠꯂꯨꯕꯗꯣ ꯁꯥꯒꯠꯂꯝꯗ꯭ꯔꯒꯗꯤ ꯀꯩꯁꯨ ꯈꯜꯂꯣꯏꯗꯕ ꯁꯥꯒꯠꯂꯨꯕꯗꯨꯅꯅꯦꯕ ꯑꯗꯨ ꯀꯩꯁꯨ ꯀꯥꯏꯗꯦꯗ ꯑꯗꯨꯕꯨꯗꯤ ꯑꯗꯨꯃꯥꯏꯅ ꯑꯃꯨꯛ ꯑꯗꯨꯝ ꯍꯥꯏꯗꯣꯛꯅꯔꯛꯏꯗꯣ
ꯍꯣꯏ ꯑꯗꯨ ꯃꯥꯅ ꯈꯜꯂꯨꯕꯅ ꯑꯩꯈꯣꯏꯅ ꯃꯊꯛꯇ ꯆꯥꯕꯗ ꯂꯣꯏꯅ ꯑꯌꯥꯝꯕ ꯄꯨꯈ꯭ꯔꯅꯤ ꯑꯗꯨꯒ ꯃꯣꯏꯗꯤ ꯃꯃꯤꯡꯇꯒꯤ ꯈꯤꯇꯪꯒ ꯊꯝꯃꯝꯗꯕꯅꯤꯅ ꯈꯜꯂꯨꯕꯖꯥꯠꯅꯤ ꯑꯗꯣ ꯏꯟꯖꯥꯡꯗꯨꯁꯨ ꯍꯦꯛꯇ ꯄ ꯑꯩ ꯃ ꯂꯩꯔꯝꯃꯕꯅꯤꯅ ꯑꯗꯨꯝ ꯑꯩꯈꯣꯏꯅ ꯆꯥꯕꯗꯣ ꯍꯦꯟꯗꯣꯛ ꯃꯩ ꯃꯣꯏꯅ ꯆꯥꯕ ꯂꯦꯝꯕ ꯍꯥꯏ ꯂꯦꯝꯃꯕꯅꯤ ꯃꯕꯥꯟꯁꯤꯗꯤ ꯆꯥꯏꯑꯕ
ꯆꯥꯏꯑꯕ ꯍꯥꯏꯕꯗꯤ ꯑꯍꯥꯎꯕ ꯀꯥꯟꯗ ꯍꯥꯏꯗꯤ ꯀꯩꯅꯣ ꯄꯟ ꯂꯩꯇꯕꯅꯤ ꯆꯥꯕ ꯅꯪ ꯑꯃꯨꯛꯇꯪ ꯆꯥꯃꯤꯟꯅꯅ ꯈꯪꯉꯕ ꯋꯥꯅꯤ ꯇꯥꯛꯄ ꯆꯥꯗꯣ ꯌꯥꯝ ꯆꯥꯕꯅꯦꯕꯀꯣ ꯑꯗꯨꯗꯨ ꯍꯣꯏ ꯑꯉꯥꯡꯁꯨ ꯑꯣꯏꯕꯩꯅꯤꯗ ꯁꯨꯝ ꯍꯥꯏꯗꯤ ꯅꯍꯥꯁꯨ ꯑꯣꯏꯅꯤꯅꯅꯦ ꯑꯩꯈꯣꯏ ꯆꯥꯕ ꯊꯛꯄꯗ ꯑꯗꯨꯝ ꯌꯥꯝ ꯆꯥꯔꯁꯨ ꯑꯗꯨꯝ ꯆꯟꯕꯤꯗꯣ ꯑꯗꯨꯃꯥꯏꯅ ꯇꯧꯕꯩꯅꯦꯕ ꯑꯗꯨꯕꯨꯗꯤ ꯍꯣꯏ ꯅꯪ ꯍꯥꯏꯗꯨꯃꯗꯤ ꯌꯥꯝ ꯆꯨꯝꯃꯦ ꯃꯣꯏꯅ ꯆꯥꯕꯗ ꯂꯦꯝꯕ ꯍꯥꯏꯁꯦ ꯂꯦꯝꯃꯕꯅꯦ ꯍꯥꯏꯕ ꯑꯗꯨꯃꯕꯨꯗꯤ ꯌꯥꯝ ꯆꯨꯝꯃꯦ
ꯅꯪ ꯅꯪ ꯎꯗ꯭ꯔꯤꯕꯅꯦ ꯃꯕꯥꯅꯤ ꯆꯥꯕꯁꯦ ꯀꯩꯅꯣꯁꯦ ꯌꯦꯟ ꯅꯠꯇꯦꯅꯦ ꯑꯣꯛ ꯀꯤꯂꯣ ꯑꯃꯦ ꯃꯕꯥꯅꯤ ꯆꯥꯕ ꯉꯝꯃꯦ ꯍꯥꯏꯕ ꯅꯪ ꯊꯥꯖꯔꯨꯔ ꯁꯦꯡꯕꯣꯏꯅꯤ ꯑꯣꯛꯁꯦ ꯑꯗꯨꯝ ꯂꯦꯛꯊꯣꯛꯄꯩ ꯍꯥꯏꯅꯩꯩꯅ ꯃꯕꯥꯅꯤ ꯑꯣꯛ ꯀꯤꯂꯣ ꯑꯃ ꯃꯊꯗ ꯆꯥꯕ ꯉꯝꯃꯦ ꯍꯥꯏꯕ ꯃꯕꯥꯅꯤ ꯈꯛꯇꯪꯅ
ꯉꯝꯕꯅꯤꯅ ꯑꯗꯨꯝ ꯑꯩꯈꯣꯏ ꯑꯩꯈꯣꯏ ꯁꯤꯗꯁꯨ ꯑꯩꯈꯣꯏ ꯏꯅꯥꯎꯄꯥ ꯃꯈꯩꯗꯣ ꯆꯥꯕꯁꯦ ꯑꯗꯨ ꯀꯩ ꯍꯥꯏꯅꯤ ꯑꯗꯨꯝ ꯌꯥꯝ ꯆꯥꯥꯁꯜꯂꯤꯉꯩ ꯉꯝꯕꯤꯗꯣ ꯍꯧꯖꯤꯛꯄꯨꯗꯤ ꯃꯣꯏꯁꯨ ꯈꯔ ꯍꯜꯂꯛꯑꯦꯀꯣ ꯁꯨꯝ ꯑꯍꯜ ꯑꯣꯏꯔꯕꯔꯕꯅꯤꯅ ꯊꯥꯏꯅꯗꯤꯅ ꯃꯣꯏꯁꯦ ꯑꯗꯨꯝ ꯍꯥꯏꯕꯗꯤ ꯈꯪꯗꯦ ꯌꯥꯝ ꯆꯥꯕ ꯉꯝꯕ ꯃꯤꯗꯨ ꯑꯣꯏꯌꯦꯕ ꯑꯩꯈꯣꯏ ꯏꯅꯥꯎꯄꯥ ꯃꯈꯩ ꯑꯩꯈꯣꯏꯗꯁꯨ ꯊꯥꯏꯅ ꯍꯧꯖꯤꯛꯇꯤ ꯃꯣꯏꯁꯨ ꯁꯨꯝ ꯈꯔ ꯈꯔ ꯍꯜꯂꯦꯦꯀꯣ ꯍꯧꯖꯤꯛꯄꯨꯗꯤ ꯑꯗꯣ ꯊꯥꯏꯅꯗꯤ ꯑꯗꯨꯝ ꯆꯥꯃꯤꯟꯅꯕꯁꯦ ꯑꯩꯍꯥꯛꯁꯦ ꯑꯗꯨꯝ ꯆꯥꯕ ꯉꯝꯃꯦ ꯍꯥꯏꯇꯥꯔꯦ ꯃꯣꯏ ꯐꯖꯅ ꯑꯗꯨꯝ ꯆꯥꯕ ꯉꯝꯃꯦ
ꯖꯥꯡ ꯇꯁ ꯌꯦꯡꯉꯣꯅꯦ ꯑꯩꯈꯣꯏ ꯆ ꯏꯆꯦꯍꯣꯏ ꯊꯤꯜꯂꯦꯕꯀꯣ ꯑꯗꯒꯤ ꯑꯩꯈꯣꯏ ꯃꯃꯥꯡꯒꯤ ꯀꯀꯥ ꯍꯣꯏ ꯊꯤꯜꯂꯦꯩ ꯀꯀꯥꯗꯣ ꯃꯥꯗ ꯄꯨꯡ ꯇꯔꯨꯛꯇ ꯆꯥꯕꯅꯤ ꯃꯥ ꯅꯝꯅꯉꯥꯏ ꯂꯣꯏꯔꯕꯅꯤ ꯈꯔ ꯊꯤꯜꯂꯒ ꯆꯥꯒꯦꯅ ꯆꯥꯔꯦ ꯑꯩꯈꯣꯏ ꯅꯥꯀꯟꯒꯤ ꯏꯄꯥ ꯏꯍꯣꯏ ꯊꯤꯜꯂꯦ ꯑꯗꯩ ꯑꯩꯈꯣꯏ ꯃꯅꯤꯡꯒꯤ ꯏꯃꯥꯆꯧꯍꯣꯏ ꯊꯤꯜꯂꯦ ꯊꯤꯟꯈ꯭ꯔꯦꯕ ꯑꯗꯨꯐꯥꯎ ꯃꯌꯥꯝ ꯂꯦꯝꯃꯝꯃꯦ ꯍꯥꯏꯕ
ꯍꯣꯏ ꯅꯪꯅ ꯑꯩꯈꯣꯏ ꯑꯗꯨꯕꯨꯗꯤ ꯇꯧꯕꯗꯤ ꯑꯩꯈꯣꯏ ꯑꯥꯗ ꯆꯥꯏꯗꯨꯗꯤ ꯑꯩꯈꯣꯏ ꯃꯔꯤ ꯈꯛꯇꯁꯨ ꯑꯣꯏꯕꯅꯤꯗ ꯍꯥꯏꯗꯤ ꯌꯥꯝꯕ ꯅꯠꯇꯦ ꯍꯥꯏꯕ ꯃꯤꯗꯨ ꯀꯩꯁꯨ ꯑꯩꯈꯣꯏ ꯃꯔꯤ ꯈꯛꯇꯪ ꯆꯥꯕꯅꯤꯅ ꯀꯌꯥꯝꯃꯨꯛ ꯄꯨꯔꯨꯗꯣꯏꯅꯣꯗꯧ ꯌꯨꯝꯗ ꯂꯩꯍꯧꯔꯤꯕ ꯃꯤꯗꯨꯅ ꯍꯦꯟꯅ ꯃꯁꯤꯡꯗꯣ ꯌꯥꯝꯃꯤꯗꯅꯀꯣ ꯑꯗꯨꯅ ꯑꯗꯨꯝ ꯌꯥꯏꯗ
ꯍꯣꯏ ꯁꯨꯝ ꯄꯤꯖꯅꯤꯡꯕꯒꯤ ꯀꯩꯅꯣ ꯇꯧꯕ ꯃꯌꯥꯝ ꯄꯨꯟꯕ ꯇꯧꯕꯗꯣ ꯑꯗꯨꯒꯤ ꯋꯥꯅ ꯍꯥꯏꯗꯤ ꯁꯨꯝ ꯄꯨꯟꯗꯕꯁꯨ ꯀꯨꯏꯔꯦ ꯈꯣꯠꯂꯣꯏꯅ ꯑꯗꯨꯗꯨꯒꯤ
ꯑꯗꯨꯗꯤ ꯍꯌꯦꯡꯗꯤ ꯀꯩꯣꯏꯅꯣ ꯊꯥꯕ ꯍꯥꯏꯁꯦ ꯍꯣꯏ ꯐꯃꯨꯡꯗꯕꯨꯗꯤ ꯑꯗꯨꯝ ꯆꯪꯉꯅꯤ ꯆꯪꯉꯒ ꯀꯩꯅꯣ ꯀꯩꯁꯨ ꯇꯨꯝꯕꯗꯤ ꯇꯨꯝꯈꯤꯗꯧ ꯃꯥꯟꯗꯦ ꯂꯩꯈꯤꯅꯤ ꯄꯨꯡ ꯑꯃꯅꯤꯗꯤꯀꯣ ꯑꯗꯨꯝ ꯍꯌꯦꯡꯗꯤ ꯀꯩꯀꯩ ꯄ꯭ꯔꯣꯒꯥꯥꯝ ꯂꯩꯒꯦ ꯀꯃꯥꯏꯅ ꯇꯧꯒꯦ
ꯍꯌꯦꯡ ꯀꯥꯏ ꯀꯩꯅꯣ ꯇꯧꯕꯁꯦ ꯋꯥꯋꯀꯤꯡ ꯆꯠꯄꯁꯦ ꯉꯁꯥꯏ ꯃꯐꯝꯗꯨ ꯑꯩ ꯈꯪꯗꯦ ꯏꯁꯥꯗ ꯌꯥꯝꯅ ꯔꯤꯐ꯭ꯔꯦꯁꯤꯡ ꯑꯣꯏꯕ ꯍꯥꯏꯒꯗ꯭ꯔꯥ ꯑꯗ ꯌꯥꯝ ꯅꯨꯡꯉꯥꯏꯕ ꯍꯥꯏꯕ ꯑꯣꯏꯒꯗ꯭ꯔꯥ ꯌꯥꯝ ꯏꯁꯥ ꯑꯗꯨꯝ ꯐꯥꯎꯈꯤꯕꯗꯣ ꯑꯩ ꯁꯤ ꯃꯐꯝꯁꯦ ꯌꯥꯝ ꯅꯨꯡꯉꯥꯏꯅ ꯈꯟꯈꯤꯕꯗꯣ ꯑꯗꯨꯃꯥꯏꯅ ꯈꯟꯈꯤꯕ ꯍꯣꯏ ꯈꯤꯇꯪ ꯉꯥꯡꯍꯟꯅ ꯅꯨꯃꯤꯠꯀ ꯂꯩꯖꯔꯛꯄꯗ ꯆꯪꯉꯒ ꯌꯦꯡꯕ ꯑꯣꯏꯇꯥꯔꯗꯤ ꯌꯥꯝ ꯐꯗꯣꯏ ꯅꯠꯇ꯭ꯔꯒꯅ ꯊꯥꯒꯨꯝꯕ ꯌꯥꯝ ꯐꯕ ꯈꯤꯇꯪꯒ ꯉꯟꯅ ꯊꯣꯛꯂꯛꯄ ꯅꯨꯃꯤꯠꯀ ꯑꯣꯏꯔꯗꯤꯣꯏꯌꯦꯀꯣ ꯐꯝꯕ ꯀꯥꯟꯗ ꯌꯥꯝ ꯏꯁꯥꯗ ꯄꯨꯛꯅꯤꯡꯒ ꯅꯨꯡꯁꯤꯕ ꯃꯐꯝ ꯑꯃ ꯑꯣꯏꯕꯗꯣ ꯑꯗꯨꯃꯥꯏꯅ ꯑꯣꯏꯗꯣꯏꯅꯦ ꯑꯗꯣ ꯑꯗꯨꯝ ꯋꯥꯛꯀꯤꯡꯒꯨꯝꯕꯄ ꯆꯠꯂꯁꯅꯨ ꯑꯩꯝ ꯊꯝ ꯀꯥꯅꯤꯡꯉꯦ ꯍꯥꯏꯗꯤ ꯁꯥꯡꯁꯨ ꯁꯥꯡꯕꯅꯤ ꯑꯗꯒꯤ ꯎꯐꯨꯟ ꯃꯐꯨꯟ ꯍꯥꯏꯕ ꯁꯨꯝ ꯂꯩꯇ꯭ꯔꯦ ꯑꯗꯨꯅ ꯍꯥꯏꯗꯤ ꯍꯛꯆꯥꯡ ꯌꯥꯝ ꯐꯒꯗꯕ ꯃꯥꯟꯕ ꯖꯒꯥ ꯑꯃ ꯑꯣꯏꯕꯗꯣ ꯑꯗꯨꯃꯥꯏꯅ ꯑꯣꯏ ꯍꯥꯏꯗꯤ ꯁꯝꯅ ꯍꯥꯏꯔꯁꯨ ꯑꯗꯨꯝ ꯁꯨꯝ ꯑꯁꯝꯕꯗꯒꯤꯩ ꯐꯥꯎꯁꯤꯦ ꯍꯥꯏꯔꯁꯨ ꯅꯣꯏꯅ ꯆꯠꯄ ꯋꯥꯏ ꯍꯥꯏꯔꯁꯨ ꯑꯗꯨꯃꯥꯏꯅ ꯂꯥꯛꯑꯒ ꯆꯠꯄ
ꯃ ꯂ ꯑꯒ ꯁꯗꯁ ꯍꯥꯏ ꯅꯠꯇ꯭ꯔꯒꯅ ꯁꯨꯝ ꯀꯣꯏꯔꯒ ꯁꯨꯝ ꯊꯣꯡꯉꯂꯣꯝꯗꯒꯤ ꯆꯠꯂꯁꯨ ꯌꯥꯔꯦ ꯑꯗꯨꯝ ꯍꯥꯏꯅꯔꯒꯀꯣ ꯑꯩ ꯉꯁꯥꯏ ꯃꯐꯝꯗꯣ ꯑꯗꯨꯝ ꯆꯠꯅꯤꯡꯉꯤ ꯍꯥꯏꯕꯗꯤ ꯌꯥꯝꯅ ꯑꯣꯏꯕ ꯑꯗꯨꯃ ꯇꯧꯋ ꯑꯩꯒꯤ ꯑꯣꯏꯅꯁꯨ ꯁꯤꯅꯦ ꯃꯐꯝꯗꯣ ꯌꯥꯝ ꯄꯥꯝꯖꯩꯌꯦꯕꯀꯣ ꯉꯁꯤ ꯃꯐꯝꯗꯣ ꯑꯗꯨꯛꯀꯤ ꯃꯇꯤꯛ ꯅꯧꯅ ꯊꯣꯛꯄꯗꯣ ꯑꯩꯉꯣꯟꯗꯁꯨ ꯑꯗꯨ ꯌꯥꯝꯁꯨ ꯅꯨꯡꯉꯥꯏꯌꯦ ꯑꯗꯨꯒ ꯃꯐꯝꯗꯨꯁꯨ ꯌꯥꯝ ꯐꯖꯕꯗꯣ ꯑꯣꯏꯌꯦꯕꯀꯣ ꯑꯗꯨꯒ ꯑꯗꯨꯗ ꯑꯗꯨꯝ ꯆꯠꯁꯦ ꯍꯥꯏꯕꯗꯨ ꯑꯗꯨ ꯌꯥꯏꯑꯦ ꯁꯝꯁꯤꯁꯨ ꯌꯥꯔꯦ ꯀꯣꯏꯁꯤꯁꯨ ꯌꯥꯔꯦ ꯑꯗꯨꯒ ꯍꯦꯟꯅ ꯅꯨꯡꯉꯥꯏꯒꯗꯕꯗꯤꯀꯣ ꯑꯩꯈꯣꯏꯅ ꯍꯦꯛ ꯍꯦꯛ ꯀꯥꯕ ꯆꯤꯡꯗꯨꯗꯒꯤ ꯐꯥꯎꯐꯝꯒ ꯃꯆꯥ ꯑꯃ ꯂꯩꯔꯝꯃꯒꯗꯤꯀꯣ ꯍꯥꯏꯕꯗꯤ ꯍꯧꯖꯤꯛꯀꯤ ꯂꯝꯕꯤꯁꯦ ꯃꯊꯛ ꯌꯧꯔꯀꯥꯟꯗꯕꯨꯗꯤ ꯅꯨꯡꯉꯥꯏꯔꯒꯁꯨ ꯈꯤꯇꯪ ꯁꯣꯡꯕꯒꯤ ꯇꯥꯏꯞꯇꯗꯤ ꯇꯧꯋꯤꯗꯅ ꯂꯝꯕꯤꯗꯣ ꯀꯣꯏꯂꯥꯁ ꯊꯥꯔꯒꯁꯨ ꯁꯥꯏꯠ ꯁꯥꯏꯠꯀꯤ ꯅꯥꯄꯤꯒꯨꯝꯕꯗꯣ ꯈꯤꯇꯪ ꯁꯣꯕꯒꯤ ꯇꯥꯏꯞꯇ ꯇꯧꯕꯅꯤꯅ ꯑꯩꯈꯣꯏꯅ ꯅꯣꯡ ꯐꯥꯗꯣꯛ ꯅꯨꯡꯉꯥꯏꯇꯦ ꯍꯥꯏꯔꯁꯨ ꯑꯩꯈꯣꯏꯅ ꯅꯨꯡꯇꯤꯒꯤ ꯀꯥꯕꯗꯨꯗꯒꯤ ꯀꯥꯔꯒ ꯃꯅꯥꯛꯇꯒꯤ ꯐꯠ ꯐꯥꯎꯗꯣꯛꯄ ꯌꯥꯔꯒꯗꯤ ꯌꯥꯝ ꯑꯗꯨ ꯅꯨꯡꯉꯥꯏꯗꯧꯗꯣ ꯃꯥꯜꯂꯦ ꯑꯗꯨꯃꯥꯏꯅ ꯇꯧꯕꯗꯨꯁꯨ ꯑꯗꯨꯒ ꯌꯥꯗ꯭ꯔꯕꯗꯤ ꯌꯥꯗ꯭ꯔꯦꯀꯣ ꯑꯗꯨ ꯃꯐꯝꯗꯨꯕꯨꯗꯤ ꯌꯥꯝ ꯐꯖꯩ ꯑꯩꯁꯨ ꯄꯥꯝꯃꯦ ꯑꯩ ꯐꯣꯇꯣ ꯌꯥꯝ ꯅꯝꯅꯤꯡꯉꯤꯕꯅꯦ ꯃꯐꯝꯗꯣ ꯃ ꯆꯠꯂꯒ ꯅꯝꯕꯁꯨ ꯌꯥꯏ ꯑꯗꯨꯝ ꯑꯣꯀꯦ ꯃꯤ ꯆꯠꯂꯒ
ꯑꯗꯨꯝ ꯐꯥꯎꯅꯕꯅꯦ ꯍꯧꯖꯤꯛ ꯐꯥꯎꯅꯕꯅꯦ ꯍꯥꯏꯗꯤ ꯂꯝꯕꯤꯗꯣ ꯁꯣꯡꯖꯤꯟꯈꯤꯕꯒꯤꯀꯣ ꯑꯩꯈꯣꯏꯒꯤꯅ ꯑꯃꯨꯛ ꯑꯩꯈꯣꯏꯅ ꯆꯠꯄ ꯀꯥꯟꯗ ꯂꯝꯄꯥꯛ ꯑꯃ ꯂꯩꯕꯗꯣ ꯍꯧꯖꯤꯛ ꯀꯩꯝꯇ ꯁꯤꯖꯤꯟꯅꯗꯕꯤ ꯁꯦꯝꯖꯤꯟꯗꯕꯤ ꯑꯃ ꯂꯩꯕꯗꯣ ꯍꯥꯟꯅ ꯋꯥꯒ ꯌꯥꯝ ꯑꯃ ꯍꯧꯔꯝꯕꯤꯗꯣ ꯑꯗꯨꯝ ꯌꯥꯌꯥꯕꯅꯦꯦ
ꯗꯤ ꯌꯥꯕꯅꯦ ꯑꯗꯨꯒ ꯑꯗꯨꯝ ꯍꯥꯏꯗꯤ ꯂꯝꯕꯤꯗꯤ ꯂꯩꯗꯤ ꯂꯩꯕꯅꯦꯕꯀꯣ ꯀꯨꯏꯅ ꯆꯠꯅꯗ꯭ꯔꯕꯅꯤꯅ ꯐꯔꯝꯃ ꯍꯥꯏꯕ ꯋꯥꯅꯤ ꯍꯥꯟꯅ ꯐꯥꯎꯅꯕꯒꯤ ꯂꯝꯕꯤ ꯑꯗꯨꯝ ꯂꯩꯔ ꯑꯗꯨ ꯉꯥꯛꯇꯅꯤ ꯀꯩꯅꯣ ꯑꯩꯈꯣꯏꯅ ꯃꯃꯥꯡꯒꯤ ꯑꯩꯈꯣꯏꯒꯤ ꯀꯣꯔꯣꯅꯥꯒꯨꯝꯕ ꯅꯥꯕ ꯃꯇꯝ ꯈꯣꯠꯄ ꯇꯧꯕꯗ ꯑꯗꯨ ꯍꯦꯟꯒꯠꯑꯥꯟꯗ ꯆꯤꯡꯗꯣ ꯃꯣꯏ
ꯁꯥ
ꯊꯣꯡ ꯁꯥꯟꯁꯨ ꯇꯧꯔꯝꯕꯒꯤ ꯑꯗꯨꯝ ꯂꯝꯕꯤ ꯐꯖꯅ ꯁꯦꯝꯕꯤꯔꯝꯕꯗꯣ ꯑꯗꯨꯃꯥꯏꯅ ꯇꯧꯔꯒꯗꯤꯗꯤ ꯂꯩꯕꯅꯦ ꯑꯣ ꯍꯣꯏ ꯑꯗꯣ ꯍꯧꯖꯤꯛꯇꯤ ꯁꯣꯡꯕꯁꯨ ꯃꯇꯝ ꯑꯣꯏꯕꯅꯤꯅ ꯁꯣꯉꯝꯒꯗꯕꯗꯤ ꯃꯥꯜꯂꯦ ꯍꯥꯏꯕꯗꯤ ꯂꯝꯄꯥꯛꯇꯣ ꯑꯩꯈꯣꯏꯅ ꯌꯦꯡꯉꯛꯄꯗ ꯑꯁꯣꯝꯗ ꯌꯦꯡꯉꯛꯄ ꯆꯄꯗꯁꯨ ꯌꯥꯝ ꯁꯣꯡꯉꯦꯗꯅꯀꯣ ꯍꯥꯟꯅꯗꯤ ꯈꯤꯇꯪ ꯀꯣꯛ ꯊꯣꯡꯑꯝꯃꯕꯅꯦ ꯍꯧꯖꯤꯛꯇꯤ ꯌꯥꯝ ꯁꯣꯡꯉꯦ ꯑꯗꯨꯅ ꯐꯥꯎꯕꯗꯣ ꯈꯤꯇꯪꯗꯤ ꯅꯨꯡꯉꯥꯏꯗꯧꯗꯤ ꯃꯥꯟꯗꯦ ꯃꯇꯝ ꯍꯥꯏꯗꯤ ꯈꯪꯗꯦ ꯑꯗꯨꯝ ꯌꯥꯝ ꯁꯣꯡꯕꯁꯨ ꯅꯨꯡꯉꯥꯏꯇꯦꯗꯅꯀꯣ ꯍꯦꯛ ꯑꯗꯨꯝ ꯌꯦꯡꯉꯁ ꯑꯗꯨꯝ ꯑꯣꯝꯗ ꯆꯠꯁꯤꯕꯨ ꯍꯥꯏꯔꯁꯨ ꯃꯅꯥꯎꯨꯄꯥꯗꯨꯅ ꯑꯃꯨꯛ ꯑꯗꯨꯝꯗ ꯆꯠꯄꯗꯣ ꯄꯥꯝꯃꯣꯏꯗꯣꯔꯤꯕ꯭ꯔꯥ ꯃꯥ ꯀꯩꯅꯣ ꯇꯧꯕꯅꯤ ꯂꯨꯍꯣꯡ ꯉꯥꯛꯁꯤꯜꯂꯛꯄꯗꯨꯗ ꯈꯪꯗꯦ ꯌꯦꯡꯉꯁꯦ ꯍꯪꯅꯔꯣ ꯅꯕꯥꯅꯤꯁꯨ ꯑꯗꯨꯝ ꯅꯕꯥꯅꯤꯅ ꯍꯥꯟꯅ ꯊꯦꯡꯅꯒꯗꯕꯅꯤꯅ ꯑꯗꯨ ꯑꯗꯨꯝ ꯌꯥꯏꯗ ꯑꯗꯨꯣꯝꯗꯕꯨ ꯑꯣꯏꯔꯁꯨ ꯆꯃꯗꯕ ꯑꯣꯏꯔꯁꯨ
ꯍꯣꯏ ꯍꯣꯏ ꯍꯣꯏ ꯉꯁꯥꯏ ꯂꯝꯄꯥꯛ ꯑꯩꯅ ꯆꯪꯁꯦ ꯍꯥꯏꯕꯗꯣ ꯌꯥꯝ ꯐꯖꯕꯅꯦꯕ ꯍꯥꯟꯅꯗꯤ ꯄꯨꯔꯥ ꯄ꯭ꯂꯦꯟ ꯑꯣꯏꯅ ꯂꯩꯔꯒꯅꯦ ꯑ ꯇꯝꯄꯥꯛꯀ ꯍꯥꯏꯗꯤ ꯄꯨꯥꯛ ꯄꯥꯛꯒ ꯂꯩꯔꯒ ꯑꯗꯨꯝ ꯌꯥꯝ ꯅꯨꯡꯉꯥꯏꯕꯗꯣ ꯈꯔ ꯅꯨꯡꯉꯥꯏꯕꯗꯣ ꯑꯗꯨꯗ ꯎ ꯎꯥꯗꯨꯝ ꯍꯧꯕꯅꯦꯕ ꯑꯗꯨꯗꯤ ꯎꯆꯖꯥ ꯃꯈꯣꯡꯗꯣ ꯐꯝꯃꯒ ꯑꯩꯅ ꯉꯍꯥꯛ ꯀꯣꯝ ꯇꯥꯔꯗꯤ ꯑꯗꯨꯝ ꯐꯝꯃꯒ ꯑꯗꯨ ꯆꯥꯔꯖꯁꯦ ꯈꯜꯂꯝꯕꯅꯦ ꯑꯗꯨ ꯑꯣꯏ ꯇꯥꯔꯁꯨ ꯉꯁꯥꯏꯗꯤ ꯃꯐꯝꯗ ꯌꯥꯝ ꯆꯥꯕ ꯑꯃꯗꯤ ꯑꯣꯏ ꯍꯥꯏꯕꯗꯤ ꯅꯣꯡꯒ ꯃꯪꯂꯤꯡ ꯃꯅꯤꯡꯒ ꯇꯧꯔꯒ ꯃꯈꯪꯗ ꯌꯥꯝ ꯐꯖꯕ ꯑꯃ ꯌꯥꯝ ꯀꯩꯅꯣ ꯋꯥꯈꯜ ꯅꯨꯡꯉꯥꯏꯕ ꯖꯒꯥ ꯑꯃꯗꯤ ꯑꯣꯏꯗ ꯑꯣꯏ
ꯐꯔꯦ ꯐꯔꯦ ꯑꯗꯨꯗꯤ ꯍꯌꯦꯡ ꯑꯃꯨꯛ ꯎꯅꯔꯒꯦ ꯁꯦ ꯑꯗꯨꯒ ꯈꯟꯅꯔꯁꯦ